ꯀꯔꯤ ꯂꯩꯔꯒꯦ ꯏꯕꯨꯡꯉꯣ
ꯀꯩꯝ ꯂꯩꯇꯦꯗ ꯁꯨꯝ ꯅꯨꯡꯁꯤꯗꯅ ꯏꯌꯥꯝ
ꯕꯤꯠ ꯑꯝꯗ ꯑꯣ ꯅꯪ ꯕꯤꯠ ꯑꯗ ꯇꯧꯕꯅꯦꯕ
ꯃꯥꯅ ꯃꯥꯅ ꯕꯤꯠ ꯑꯃꯗꯥ ꯁꯨꯝ ꯅꯨꯡꯁꯤꯕꯅꯦ ꯏꯌꯥꯝꯕꯁꯤꯡꯁꯦ ꯀꯃꯥꯏ ꯀꯃꯥꯏꯅ ꯂꯤꯜꯂꯤꯒꯦꯅ
ꯅꯨꯡꯁꯤꯔꯗꯤ ꯑꯣꯛ
ꯊꯤꯂꯛꯀꯅꯤ ꯕ꯭ꯔꯗꯔ ꯊꯤꯜꯂꯛꯀꯅꯤ ꯄꯥꯈꯠꯀꯅꯣ ꯗꯣꯟ ꯋꯥꯔꯤ ꯕ꯭ꯔꯗꯔ
ꯑꯣꯛꯄꯨꯝ ꯑꯃꯇꯗꯤ ꯇꯧꯔꯛꯎ ꯀꯩꯗꯧꯒꯦ
ꯍꯧꯖꯤꯛ ꯀꯩꯗꯧꯔꯤꯒꯦ ꯕ꯭ꯔꯗꯔ ꯄꯪꯀꯥꯝꯗ ꯀꯥꯝꯃꯤ ꯕ꯭ꯔꯗꯔ ꯑꯩꯅ ꯀꯩꯅꯣ ꯈꯪꯗꯦ ꯇꯧꯔꯤꯖꯦ
ꯍꯩꯕ ꯅꯥꯕ ꯑꯣꯛ ꯀꯥꯝꯃꯤꯍꯦ ꯅꯌꯥꯝꯕ
ꯆꯨꯖꯥꯛ ꯑꯣꯏꯔꯝꯅꯤꯀꯣ ꯇꯥꯟ ꯆꯥꯔꯗꯤ
ꯑ
ꯆꯨꯖꯥꯛ ꯑꯣꯏꯔꯝꯅꯤꯕ
ꯆꯥꯔꯁꯤ ꯂꯥꯛꯑꯣ ꯀꯩꯅꯣ ꯑꯣꯛꯁꯥꯅꯤ ꯀꯥꯝꯃꯤꯁꯦ
ꯆꯨꯖꯥꯛ ꯃꯥꯜꯂꯤꯗ
ꯑꯣꯛꯄꯨꯝ ꯑꯃꯇꯥ ꯑꯣꯛꯄꯨꯝ ꯑꯃꯇꯥ ꯀꯥꯏꯔꯗꯤ
ꯏꯁꯩ ꯃꯇꯦꯛ ꯑꯃ ꯁꯛꯂꯛꯎꯗꯅ ꯇꯥꯒꯦꯗꯅ
ꯅꯪꯒꯤ ꯀꯌꯥ ꯋꯥꯠꯂꯤ
ꯑꯥ
ꯀꯌꯥ ꯋꯥꯠꯂꯤꯒꯦ
ꯀꯩꯅꯣ ꯀꯌꯥ ꯋꯥꯠꯂꯤꯒꯦ ꯍꯥꯏꯗꯤ ꯀꯩꯅꯣ ꯄꯣꯠꯇꯣ
ꯊꯥꯔꯇꯤꯗꯣ ꯀꯌꯥ ꯂꯩꯔꯒꯦ
ꯊꯥꯔꯇꯤꯗꯣ ꯀꯩꯅꯣ ꯋꯥꯠꯂꯤ ꯑꯥ ꯀꯩꯅꯣ ꯋꯥꯠꯂꯤ ꯑ ꯐꯣꯔ ꯋꯥꯠꯂꯤ ꯐꯣꯔ ꯋꯥꯠꯂꯤ ꯍꯥꯏꯖꯦ ꯊ꯭ꯔꯤ ꯈꯛ ꯉꯥꯏꯔꯕꯒꯨꯝꯕꯅꯤꯗ ꯍꯧꯖꯤꯛ ꯑꯃ ꯍꯧꯖꯤꯛ ꯑꯃ ꯇꯧꯔꯤ ꯂꯣꯏꯕꯀꯥꯟꯗ ꯊ꯭ꯔꯤ ꯕꯦꯕꯤꯀ ꯍꯥꯏꯖꯜꯂꯦ ꯅꯃꯥꯏ ꯃꯠ ꯑꯁ ꯑꯌꯥꯝꯕꯩꯖꯦ ꯀꯥꯝꯕ ꯃꯥꯟꯖꯤꯜꯂꯛꯇꯔꯦ ꯅꯣꯡ ꯆꯨꯨꯕ ꯃꯥꯟꯖꯤꯜꯂꯛꯑꯦꯀꯣ
ꯑꯣ ꯍꯥꯎ
ꯆꯔꯥ ꯑꯃꯇꯪꯅ ꯆꯥꯖꯤꯗꯅ ꯏꯆꯤꯟ ꯏꯅꯥꯎ
ꯎꯝ
ꯑꯣꯛ ꯆꯔꯥ ꯆꯥꯥꯖꯦ
ꯆꯥꯁꯤ ꯀꯩ ꯅꯣ ꯂꯨꯄꯥ ꯆꯅꯤ ꯆꯅꯤ ꯈꯥꯏꯔꯛꯑꯣ
ꯑꯥꯏꯁ ꯌꯥꯔꯦ ꯀꯩꯅꯣ ꯀꯣꯟꯅꯔꯦ ꯀꯩꯅꯣ ꯌꯥꯝ ꯊꯤꯅ ꯆꯅꯤ ꯆꯅꯤ ꯃꯤ ꯀꯌꯥ ꯃꯤ ꯇꯔꯨꯛ ꯂꯤꯁꯤꯡ ꯑꯃ ꯆꯅꯤ ꯑꯗꯣꯏ ꯇꯥꯗꯤ ꯏꯪꯉꯦꯟ ꯗꯥ ꯁꯤꯌꯨꯝꯕ ꯆꯪꯕꯔꯣ
ꯄꯩꯁꯥꯗꯣ ꯍꯧꯖꯤꯛ ꯈꯣꯖꯤꯜꯂꯎꯔꯣ ꯅꯣꯏꯒꯤ ꯄꯩꯁꯥ ꯑꯃꯅ ꯄꯨꯊꯣꯛꯎ ꯍꯥꯏꯕꯩ ꯁꯤꯟꯗꯨꯗꯤ
ꯑꯗꯨ ꯑꯣꯏꯔꯗꯤ ꯑꯩ ꯏꯊꯟꯇ ꯇꯣꯉꯥꯟꯅ ꯃꯈꯥꯏ ꯑꯃ ꯂꯩꯔ ꯆꯥꯅꯤꯍꯦ ꯕꯔ꯭ꯗꯔ ꯏꯊꯟꯇ
ꯅꯥꯕ ꯑꯗꯨꯒꯨꯝꯕ
ꯆꯦꯛꯁꯤꯟꯕꯩꯅꯦ ꯃꯈꯥꯏ ꯑꯃ ꯏꯊꯟꯇ ꯂꯩꯔꯒ ꯍꯌꯦꯡꯕꯧ ꯆꯥꯕ ꯌꯥꯗꯔꯣ ꯑꯗꯨ ꯑꯣꯏꯗꯤ
ꯃꯈꯣꯏ ꯑꯃ ꯅꯊꯟꯇꯥ ꯏꯠꯀꯦꯕꯥ ꯏꯠꯂꯨ ꯏꯠꯂꯨ ꯏꯠꯂꯨ ꯏꯠꯂꯨ ꯍꯥꯎ ꯍꯥꯎ ꯆꯥꯎ ꯍꯥꯎ ꯍꯥꯎ ꯆꯥꯎꯀꯣ ꯍꯥꯎ ꯍꯥꯎ ꯆꯥꯎ ꯀꯣ ꯍꯥꯎ ꯍꯥꯎ ꯆꯥꯎ
ꯆꯥꯊꯔꯗꯣꯅꯦ ꯕꯔꯥꯗꯔ
ꯆꯊꯥꯔꯗꯣꯅꯤ ꯀꯩꯅꯣ ꯎꯄꯨꯨꯝꯗꯨ ꯀꯥꯏꯔꯒ ꯍꯦꯛꯇ ꯆꯥꯁꯤ ꯀꯦꯗꯩꯩ
ꯅꯤꯡꯈꯥꯏꯔꯅꯤ
ꯅꯩꯈꯥꯏꯔ ꯇꯧꯅꯤ ꯀꯩꯅꯣ ꯑꯣꯛꯀ ꯉꯥꯅꯨꯅꯥ ꯀꯅꯥ ꯄꯥꯃꯤ
ꯉꯥ
ꯑꯣꯛꯀ ꯉꯥꯅꯨꯒ ꯀꯔꯝꯕꯅ ꯄꯥꯝꯃꯤ
ꯌꯥꯔꯦꯗ ꯑꯣꯛꯁꯨ ꯌꯥꯏ ꯉꯥꯅꯨꯁꯦ ꯁꯟꯗꯛꯁꯦ ꯇꯣꯏꯔꯦꯅꯦ ꯑꯅꯤꯔꯛ ꯁꯨꯖꯤꯜꯂꯛ ꯑꯦꯅꯦ ꯆꯥꯕ ꯑꯗꯨꯅ ꯉꯥꯅꯨꯁꯤ ꯆꯥꯅꯤꯡꯉꯛꯇ꯭ꯔꯦꯅꯦ
ꯑꯣꯀꯦ ꯑꯣꯛꯇꯨ ꯅꯞ ꯅꯞ ꯂꯥꯎꯅ ꯃꯨꯁꯨꯛ ꯃꯨꯅꯅꯦ ꯉꯧꯔꯒ ꯎꯝ ꯍꯥꯎꯗꯤ ꯍꯥꯥꯎꯅꯤ ꯆꯥ ꯌꯥꯗꯩꯩ ꯇꯧꯅꯤ ꯍꯥꯎ ꯍꯥꯎꯕꯅꯦꯕꯨ
ꯄꯥꯏ ꯃ
ꯀꯔꯤ ꯇꯧꯔꯦ ꯀꯔꯤ ꯂꯤ ꯀꯅꯣ ꯁꯥꯟꯅꯩꯔꯤꯕꯕꯣ
ꯑꯥ
ꯀꯔꯤ ꯂꯤꯂꯥꯅꯣ ꯅꯪ ꯁꯥꯟꯅꯕꯣ
ꯆꯦꯁ ꯃꯆꯥ ꯑꯃ ꯁꯨꯝ ꯁꯥꯟꯅꯕ ꯑꯗꯨꯗꯨꯒꯤ ꯅꯤꯗ
ꯏꯃ ꯏꯃꯥ ꯆꯦ ꯁꯥꯟꯅꯩ ꯑꯗꯨꯗꯤ ꯅꯪꯒꯤ ꯑꯆꯝꯕ ꯑꯣꯏꯔꯝꯗꯨ꯭ꯔꯦꯅꯦ ꯀꯣꯛꯀꯤ ꯃꯤ ꯑꯣꯏꯔꯝꯃꯤꯅꯦ ꯍꯔꯤ ꯍꯔꯤ
ꯁꯤ ꯑꯣ ꯍ
ꯏꯁꯩ ꯌꯥꯏ ꯏꯁꯩ ꯑꯃ ꯆꯠꯂꯛꯅꯦ ꯏꯁꯩ ꯆꯠꯂꯅꯦ ꯍꯥꯏꯕꯦ
ꯍꯂ ꯀꯅꯕꯗꯣ
ꯁꯛꯎ ꯑꯣꯏꯔꯣ ꯏꯁꯩ ꯄꯥꯖꯕ ꯑꯗ ꯁꯂꯨꯔꯣꯒꯦ ꯅꯪꯅ ꯉꯁꯥꯏ ꯂꯦꯇꯤꯟꯗ ꯁꯛꯈꯤꯕꯗꯣ
ꯗ
ꯁꯤ ꯐꯥꯏꯗꯁꯨꯔꯨꯒꯗꯧꯦꯣ
ꯑꯥꯗ ꯂꯥꯛꯎꯒꯦ ꯇꯧꯖꯔꯝꯃꯣ
ꯅꯠꯇꯦ ꯅꯪꯅꯪꯉ ꯂꯩꯦꯇ ꯅ ꯁꯈꯤꯕꯣ
ꯎ
ꯅꯪꯁ ꯏ ꯂꯩꯗꯤꯤꯟꯗ ꯕꯁ ꯍꯥꯀꯤꯈꯤꯕ꯭ꯔꯣ
ꯅ ꯈꯥꯏꯕꯤꯗꯣ
ꯎꯝ
ꯏꯁꯥꯁꯦ ꯇꯦꯛ ꯇꯦꯛ ꯊꯣꯛꯄꯩ ꯇꯥꯏꯞꯇꯧ ꯉꯁꯥꯏ ꯋꯥꯋꯥꯛꯀꯤꯡ ꯆꯦꯜꯂꯨꯕꯒꯤ
ꯁꯟꯗꯦꯗꯤ ꯂꯩꯩꯈꯥꯏꯒꯗꯕꯅꯤꯅꯦ
ꯈꯥꯏꯔ ꯊꯧꯅꯤ ꯄꯊꯅ ꯈꯥꯔ ꯊꯧꯅꯤ
ꯁꯟꯗꯦꯗꯨ ꯁꯤꯗꯒꯤ ꯆꯥꯛ ꯊꯣꯡꯉ ꯄꯨꯈ꯭ꯔꯕ ꯑꯗꯨꯒ ꯋꯥꯛꯀꯤꯡ ꯍꯜꯂꯒ ꯑꯥꯗꯅ ꯐꯝ ꯆꯥꯔꯨꯕ ꯎꯝ ꯕꯦꯛꯇꯦ ꯆꯥꯛꯀ ꯏꯟꯖꯥꯡ ꯍꯥꯞꯄ ꯄꯨꯔ ꯆꯠꯂꯦꯗꯅ ꯆꯦꯔꯥꯡꯗ ꯅꯕꯨ ꯄꯨꯔꯅꯤꯅ ꯕꯦꯒꯛꯇꯨꯗ ꯏꯁꯤꯡꯗꯞꯄꯗ ꯄꯨꯔꯦꯗꯅ ꯕꯣꯇꯜ ꯈꯔ ꯌꯥꯝꯅ ꯑꯗꯨꯒ ꯆꯤꯡꯁꯨ ꯆꯠꯂꯨꯔꯦꯗꯅ ꯑꯗꯨꯒ ꯆꯤꯡꯗ ꯆꯥꯔꯨꯕ
ꯑꯩ
ꯑꯦ ꯌꯥꯗꯤꯅ ꯌꯥꯁꯨꯟꯅ ꯁꯤ
ꯑꯄꯌꯥ
ꯇꯧꯔꯤꯁꯦꯕ꯭ꯔꯗꯔ
ꯄꯨꯟꯁꯤꯤ
ꯄꯨꯟꯁꯤꯒꯤ ꯍꯥꯏꯕꯗꯤ ꯄꯨꯟꯁꯤ ꯄꯨꯟꯅꯗꯤ ꯀꯔꯤ
ꯍꯥꯏꯩ ꯀꯣꯛꯀ ꯀ ꯌꯥꯝ ꯇꯥꯏꯗ
ꯍꯥꯏꯗꯤ ꯄꯨꯟ ꯍꯥꯏꯕꯗꯤ ꯊꯪꯒꯣꯅ ꯑꯩꯈꯣꯏꯒꯤ ꯂꯩꯕꯥꯛꯅ ꯁꯥꯕ ꯄꯣꯠꯇꯨ ꯁꯤ ꯍꯥꯏꯗꯤ ꯎꯕ ꯂꯝꯅꯤ ꯍꯥꯏꯕ
ꯑꯣꯏ ꯀꯥꯏ ꯍꯧꯕ
ꯁꯌꯣꯅꯥꯔ ꯁꯌꯣꯅꯔ ꯁꯌꯣꯅꯅꯥꯔ ꯆꯤꯛꯀꯗꯧꯔꯦ
ꯄꯛꯁꯛꯅ ꯁꯛꯅꯅꯕꯗꯨꯅꯦ ꯑꯩꯈꯣꯏꯗꯤ ꯏꯁꯩ ꯁꯛꯄ ꯌꯥꯝ ꯄꯥꯝꯖꯩꯕꯗ ꯑꯗꯨꯅ
ꯌꯦꯟꯁꯪ ꯏꯁꯩ ꯍꯥꯏꯕꯁꯦ ꯏꯁꯩ ꯍꯥꯏꯕꯁꯦ ꯃꯣꯟꯗꯥ ꯅꯨꯡꯉꯥꯏꯔ ꯀꯥꯟꯗꯅꯤ ꯃꯤꯅ ꯁꯛꯅꯩꯁꯤꯀꯣ ꯏꯁꯩ ꯍꯥꯏꯖꯤ ꯅꯨꯡꯉꯥꯏꯇꯕ ꯃꯤꯅ ꯁꯛꯄꯣꯠ ꯅꯠꯇꯦ ꯊꯋꯥꯏ ꯅꯨꯡꯉꯥꯏꯇꯕ ꯃꯤꯅ ꯏꯁꯩ ꯁꯛꯅꯕꯣ ꯐꯤꯂꯝꯗ ꯀꯩꯗ ꯏꯁꯩ ꯄꯪ ꯁꯛꯅꯕ ꯋꯥꯅꯦ ꯊꯋꯥꯏ ꯅꯨꯡꯉꯥꯏ ꯇꯕ ꯃꯤꯅ‌ ꯏꯁꯩ ꯁꯛꯀꯗꯕ ꯅꯠꯇꯦ ꯃꯣꯟꯗꯥ ꯅꯨꯡꯉꯥꯏꯕ ꯃꯤꯅ ꯏꯁꯩ ꯁꯛꯀꯗꯕꯅꯤ ꯑꯟꯗꯁꯇꯦꯟ ꯆꯥꯛ ꯂꯣꯏꯖꯔꯦ ꯉꯁꯤꯒꯤ
ꯌꯥꯝ ꯊꯤꯅ ꯍꯣꯠꯅꯔꯤꯗ ꯀꯩ ꯃꯊꯤꯦꯜ ꯑꯣꯏꯖꯅꯣꯅꯦ
ꯑꯣꯛ ꯐꯨꯠꯂꯤ ꯍꯥꯏꯒꯣ
ꯑꯌꯥꯝꯕ ꯆꯥꯁꯨ ꯆꯥꯏꯍꯦ ꯏꯌꯥꯝꯕ
ꯎꯝ
ꯏꯌꯥꯝꯕꯩ ꯑꯣꯛꯁꯦ ꯐꯖꯅꯁꯨ ꯆꯥꯏꯑꯦꯕ
ꯆꯥꯏ ꯀꯩꯅꯣꯈꯣꯏ ꯑꯣꯛꯀꯤ ꯃꯤꯅꯤ ꯀꯩꯗꯧꯔꯒꯦ ꯑꯆꯥꯝꯕ ꯃꯤ ꯅꯠꯇꯦꯅꯦ
ꯏꯌꯥꯝꯕꯅ ꯉꯥꯡꯕꯖꯦ ꯌꯥꯝ ꯇꯞꯄꯩ ꯇꯥꯏꯞꯇ ꯇꯧꯕ ꯍꯥꯏꯇꯥꯔꯦ
ꯇꯞꯇꯤꯌꯦ
ꯑꯁ
ꯅꯪ ꯅꯦꯠ ꯁꯣꯟꯕꯩ ꯑꯣꯏꯔꯝꯅꯤ ꯈꯪ ꯕꯤ ꯑꯥꯔꯤ ꯎꯝ ꯍꯝ
ꯑꯦꯁ ꯊꯝꯃꯒꯦ ꯑꯩ ꯑꯃꯨꯛ ꯇꯧꯔꯛꯀꯦ ꯕ꯭ꯔꯗꯔ
ꯑꯣꯀꯦ ꯕꯦꯕꯤ